ꯍꯜꯂꯣ
ꯇꯥꯔꯤꯕꫭ
ꯎꯝ ꯇꯥꯏꯌꯦ
ꯑꯩꯅ ꯁꯨꯝꯗ ꯗꯤꯟ ꯗꯤꯜ ꯈꯔ ꯂꯦ ꯂꯩ ꯊꯣꯛꯈ꯭ꯔꯒꯩꯅꯦ ꯁꯥꯎ ꯌꯥꯗꯦ
ꯍꯥꯥ
ꯑꯩꯅ ꯁꯣꯝꯗ ꯋꯥꯊꯤ ꯋꯥꯔꯦꯝ ꯈ ꯇꯧꯔ ꯂꯩꯕꯩꯅꯦꯕ ꯁꯥꯎ ꯌꯥꯗꯦ
ꯑꯦ ꯑꯗꯨꯒꯤꯔꫭ ꯑꯩꯗꯤ ꯌꯥꯗ꯭ꯔꯕꯅ ꯈꯟꯕ ꯑꯗꯨꯒꯤꯅꯦ
ꯏꯆꯥꯦꯅꯦ ꯚꯣꯏꯁ ꯃꯦꯁꯦꯖ ꯀꯟꯅ ꯊꯥꯔꯛꯂꯤꯕ ꯑꯗꯨꯒꯤꯀꯣ
ꯑꯣ ꯑꯣ ꯀꯥꯏꯗꯦꯗ ꯑꯩꯗꯤ ꯌꯥꯗꯕꯒꯤ ꯎꯝ ꯇꯧꯔꯛ ꯇꯕꯅꯦ ꯈꯟꯕꯩ
ꯑꯗꯣ ꯏꯕꯥꯅꯤꯁꯤ ꯊꯦꯡꯅꯕꯁꯦ ꯀꯩꯅꯣ ꯑꯣꯏꯔꯤꯁꯨ ꯁꯔꯕ ꯋꯥꯦ ꯃꯐꯝ ꯁꯨꯝ ꯅꯪꯅꯩ
ꯏꯗꯤꯦ ꯀꯣ ꯍꯣꯒꯁ ꯃꯥꯥꯏ ꯇꯧꯅꯤ ꯁꯤ ꯑꯣꯏ ꯑꯣ ꯆꯂ
ꯑꯦ ꯌꯥꯔ ꯌꯦꯗꯗꯤ
ꯀꯁꯥꯏꯗꯤ ꯑꯗꯨ ꯃꯅꯦ ꯑꯗꯨꯕꯨꯍꯣꯏ ꯎꯝ ꯅꯪꯅ ꯋꯥꯔꯤꯗ ꯍꯧꯔꯛꯑꯗꯤ ꯑꯩꯁꯨ ꯑꯗꯨꯝꯤꯟꯗꯤꯔꯛꯀꯅꯤ ꯑꯗꯨ ꯑꯣꯏꯔꯁꯨ ꯅꯪ ꯅꯪꯅꯁꯨ ꯏꯀꯥꯏꯕ ꯑꯩꯅꯁꯨ ꯏꯀꯥꯏꯕ ꯑ ꯃꯣꯏꯔꯁꯤ
ꯇꯨꯃꯤꯟꯅ ꯌꯦꯡꯅꯤ ꯇꯣꯞꯄ ꯇꯥꯕꯅꯦꯕ
ꯑꯩꯁ ꯌꯦꯡꯈꯠꯄꯁꯨ ꯌꯦꯡꯈꯠꯂꯣꯏ
ꯎꯝ
ꯁꯕ
ꯑꯗꯨꯗꯤ ꯑꯗꯨꯗꯤ ꯂꯨꯞꯊꯔ ꯌꯦꯡꯈꯠꯄ ꯇꯥꯕꯅꯤꯅꯦ ꯑꯩꯅ
ꯁ
ꯅꯪ ꯌꯦꯡꯊꯔ ꯂꯩꯗꯤ
ꯑꯗꯨꯏꯗ ꯑꯩ ꯃꯊꯪ ꯑꯃꯨ ꯌꯦꯡꯒꯅꯤꯅ
ꯑꯣ ꯀꯥ ꯈꯜꯂ ꯌꯦꯅ ꯂꯔꯒꯅꯤꯁꯨ
ꯅ ꯍꯥꯏꯒꯔꯣ
ꯑꯩꯔꯣ ꯒꯦꯁ ꯇꯧꯅꯦ
ꯐꯣꯔ
ꯑꯗꯨ ꯍꯃꯜꯗꯤ ꯀꯗꯅ
ꯇꯕꯨꯅꯦ ꯑ ꯐꯥꯏꯚ ꯄꯣꯏꯟ ꯁꯤꯁ
ꯋꯥ
ꯍꯥ
ꯐꯥꯏ
ꯐ ꯑꯦꯛꯖꯦꯛ
ꯅꯪ ꯐꯥꯁꯨ ꯌꯧꯕ꯭ꯔꯣ ꯍꯥꯏꯕꯅꯤ
ꯑꯦꯛꯖꯦꯛ ꯍꯥꯏꯔꯒ
ꯖꯦ
ꯎꯝ
ꯑꯁ ꯑꯨꯇꯪ ꯋꯥꯡꯕꯗꯤ ꯑꯣꯏꯔꯤꯅꯤꯀꯣ
ꯍꯥ
ꯌꯥꯝ ꯀꯟꯅ ꯋꯥꯡꯕꯗꯤ ꯑꯣꯏꯗꯦꯕ
ꯍꯣꯏ ꯀꯃꯅ ꯋꯥꯡꯉꯦ ꯍꯥꯏꯈꯤꯕ꯭ꯔꯣ ꯑꯩꯕꯨ
ꯑꯩ ꯍꯥꯏꯗꯗꯤ ꯑꯁ ꯍꯥꯏꯗꯤꯗ ꯑꯗꯨ ꯅꯨꯄꯤꯗꯗꯤ ꯑꯗꯨꯝ ꯐꯋꯥ ꯐ ꯍꯥꯏꯕꯤꯁꯨ ꯌꯥꯔꯤꯅ
ꯎꯝ ꯅꯪ ꯌꯥ ꯍꯗꯕ ꯃꯥꯦꯗ
ꯐꯥꯏ ꯐꯥꯏꯁꯦ ꯋꯥꯡꯉꯕꯅꯤ
ꯆꯁ
ꯅꯨꯄꯤꯗꯗꯤ
ꯁꯥꯁ
ꯁꯥꯁ ꯅꯠꯇꯦ ꯑꯦꯡꯕꯅꯦꯅꯦ ꯍꯥꯏꯅꯤ
ꯑꯗꯨꯃꯥꯏꯅꯔ ꯃꯤꯗꯗꯤ ꯑꯩꯕꯨ ꯇ ꯂꯩ ꯇ ꯂꯩ ꯍꯔꯦꯒꯕꯨꯂꯤ ꯇꯧ
ꯇꯜꯁꯨ ꯆꯥꯎꯧꯁꯨ ꯨꯟꯅꯨ ꯂꯩꯒꯗꯅꯤ ꯀꯩꯅꯣ
ꯎꯝꯝ ꯅꯪꯗꯤ
ꯑꯩꯁꯨ ꯃꯤꯅ ꯇꯦꯜꯂꯦ ꯇꯦꯜꯂꯦꯅ ꯕꯨꯨꯂꯤ ꯇꯧꯔ ꯂꯩꯅꯤ ꯏꯕꯥꯅꯤ ꯆꯞ ꯃꯥꯟꯅꯩ
ꯑ
ꯁꯤꯁꯤꯡꯃꯤꯅꯤ ꯐꯣꯔ ꯏꯟꯁꯀꯗꯅꯤ ꯐꯥꯏꯚ ꯄꯣꯏꯟ ꯐꯣꯔ ꯈꯛꯇꯅꯦꯕ
ꯑꯣ ꯑꯣ ꯑꯗꯨꯗꯤ ꯑꯩꯈꯣꯏ ꯑ ꯑꯗꯨꯗꯤ ꯎꯝ ꯐꯣꯔ ꯑ ꯐꯣꯔ ꯍꯥꯏ ꯐꯥꯏꯚ ꯐꯣꯔ ꯇ ꯃꯤꯟꯁ
ꯏꯟꯁꯃꯔꯤ ꯍꯂꯅꯥ
ꯍꯣꯏ ꯑꯩꯗꯤ ꯀꯔꯤ ꯍꯥꯏꯕ꯭ꯔꯣ
ꯑꯗꯨꯗꯤ ꯃꯤ ꯁꯁ ꯀꯩꯅꯣ
ꯀꯠꯇꯦ ꯍꯥꯏ ꯀ ꯃꯃ ꯎꯝ ꯏꯌꯥꯝꯃꯈꯣꯏꯒ ꯋꯥꯡꯕ ꯃꯥꯟꯅꯝ ꯈꯟꯕꯅꯤꯅ
ꯎꯝ
ꯏꯌꯥꯝꯕꯈꯣꯏꯁꯨ ꯌꯥꯝ ꯋꯥꯡꯕ ꯅꯠꯇꯦ
ꯅꯪꯅ ꯋꯥꯔꯝꯕꯁꯨꯏ ꯑꯩ ꯀꯅꯥꯅ ꯈꯪꯕ꯭ꯔꯣ ꯑꯩ ꯅꯣꯏꯒ ꯍꯥꯏ ꯈꯪꯉꯦ
ꯀꯣꯈ꯭ꯔꯣ ꯊꯦꯡꯒꯥꯔ ꯀꯅ ꯈꯪꯒꯅꯤ
ꯑꯁ
ꯁꯥꯁꯅꯇꯅꯤ
ꯍꯉ ꯑꯩꯗꯤꯦꯔꯄ ꯇꯄ ꯉꯝꯗꯕ
ꯆꯁꯇ꯭ꯔꯣ
ꯎꯝꯖ
ꯁꯥꯁꯇꯣ ꯍꯥꯏꯒꯅꯨ ꯍꯥꯏꯔꯤꯅꯤ
ꯑꯩꯔꯣꯏꯅ ꯍꯥꯏꯕꯅꯦ ꯑꯗꯨꯕꯨ ꯑꯁ ꯌꯥꯗꯣꯏꯅꯤ
ꯑꯗꯨ ꯅꯪꯅ ꯁꯛ ꯆꯥꯅꯤꯡꯉꯁꯤ ꯀꯅꯣ
ꯈꯪꯗꯦꯁꯨ ꯑꯗꯨꯝ ꯊꯣꯛꯑꯦ ꯑꯩꯒꯤ ꯆꯤꯟꯗ
ꯅ ꯅꯪꯅ ꯀꯩ ꯀꯩꯁ ꯍꯥꯏꯁꯦ ꯀꯔꯤ ꯈꯜꯂꯤꯅꯣꯕ ꯀꯩ ꯈꯜꯂ ꯍꯥꯏꯔꯤꯅꯣꯕ
ꯀꯔꯤꯁꯨ ꯈꯟꯗꯦ ꯑ ꯈ ꯈꯟꯕ ꯍꯣꯏ ꯊꯥꯖꯗꯕꯒꯤ ꯆ ꯍꯥꯏꯕꯅꯦꯕ ꯑꯩꯗꯨ
ꯁꯕ ꯀꯣꯟꯁꯤꯁꯂꯤ ꯅꯉꯣꯟꯗ ꯏꯁꯀ ꯍꯥꯏꯕ ꯑꯣꯏꯔꯝꯅꯦꯕ
ꯑ ꯃꯕꯤ ꯂ ꯑ
ꯀꯩ ꯍꯥꯏꯜꯁ ꯅꯪꯅ ꯑꯩꯕꯨ ꯉꯥꯡꯕ ꯉꯥꯏ ꯍꯥꯏꯕ ꯑꯩꯅ ꯆꯁ ꯍꯥꯏꯕꯗꯣ ꯂꯩ ꯊꯥꯖꯗꯦ ꯍꯥꯏꯕꯗꯨ ꯑꯗꯨ ꯅꯨꯡꯉꯥꯏꯇꯦꯅꯦ ꯑꯗꯨꯒꯤ ꯆꯥ ꯆ ꯍꯥꯏꯕꯅꯤꯅꯦ ꯑꯩꯗꯤ
ꯑꯗꯨ ꯑꯗꯨꯃꯛꯅꯦꯅ ꯍꯥꯏꯅꯤꯡꯕꯁꯨ
ꯑꯣ
ꯑꯗꯨ ꯅꯪ ꯀꯔꯝꯕ ꯁꯕꯖꯦꯛ ꯂꯧꯒꯦ
ꯍꯤꯁꯇ꯭ꯔꯤ
ꯑꯁ ꯁꯤꯗꯤ ꯕꯦꯔꯥꯅꯤꯍꯦ
ꯀꯩꯕꯔꯥ ꯑꯦ ꯑꯗꯨ ꯑ
ꯂꯥꯏꯔꯤꯛ ꯐꯖꯅ ꯄꯥꯅꯔꯝꯃꯅꯤ
ꯄꯃ ꯦꯖꯒꯦꯗ ꯃꯥꯦꯗꯤ ꯁꯦꯃꯤꯁꯇꯔ
ꯑ ꯆꯥꯣꯏꯗ ꯆꯥꯣꯏꯗ
ꯈꯣꯏꯅ ꯆꯤꯛꯄ꯭ꯔꯣ ꯑꯩꯒꯤ ꯃꯅꯤꯡꯁꯦ
ꯈꯣꯏ ꯂꯥꯔꯦ ꯂꯤꯟꯅ ꯑꯃꯨꯛ ꯁꯤꯠ ꯂꯩꯕꯅꯤ
ꯍꯦ ꯇꯨꯃꯥꯏ ꯍꯥꯏꯥꯏꯒꯅꯣ ꯅꯒ ꯊꯨ
ꯏꯕ
ꯀꯤꯔꯗꯤ ꯏꯔꯂꯤꯕꯨ ꯑꯦ
ꯀ ꯅꯕꯦ ꯑꯩꯈꯣꯏꯅ ꯀꯔꯤꯁꯨ ꯇꯧꯗ꯭ꯔꯗꯤ ꯑꯗꯨ ꯑꯩꯈꯣꯏꯅ ꯀꯔꯤꯁꯨ ꯇꯧꯗ꯭ꯔꯗꯤ ꯑꯗꯨꯝ ꯆꯠꯈꯤꯕꯅꯦ ꯃꯊꯟꯗ
ꯑꯩ ꯂꯤ ꯏꯟ ꯑꯩꯗꯤꯜꯂꯤꯟꯗ ꯑꯗꯨ ꯎꯝ
ꯎꯕꯗ ꯈꯪꯕꯗꯨ ꯈꯛꯇꯅꯦꯕ ꯑꯩꯈꯣꯏꯅ ꯃꯉꯣꯟꯗ ꯀꯩꯁꯨ ꯀꯔꯟ ꯇꯧꯕꯤꯗꯗꯤꯦ ꯀꯩꯁꯨ ꯇꯧꯗꯅ ꯑꯗꯨꯝ ꯆꯠꯈꯤꯕꯅꯤ
ꯑꯥ ꯑꯥ ꯑꯩꯅ ꯊꯦꯡꯅꯕ ꯂꯤꯟ ꯈꯣꯏꯗꯦ ꯑꯗꯨꯃꯥꯏꯅ ꯋꯥꯠꯇꯤ ꯇꯧꯗꯦ
ꯑꯥꯏ ꯈꯟꯇꯦꯛ ꯇꯧꯔꯅꯤꯗꯅ ꯑꯗꯨꯗ ꯑꯩꯁꯦ ꯂꯦꯡꯉꯔꯣꯏ ꯑꯗꯨꯝ ꯂꯩꯔꯗꯤ ꯑꯗꯒꯤ ꯏꯅꯥꯛꯇꯣ ꯑ ꯁꯁꯨꯃꯥꯏ ꯇꯥꯞꯅ ꯂꯥꯛꯈꯅꯤ ꯑꯗꯨꯗꯩ ꯆꯦꯟꯕꯗ ꯃꯥꯅ ꯑꯗꯨꯝ ꯇꯥꯟꯅꯔꯛꯑꯦ ꯑꯗꯨ ꯑꯗꯨ ꯀꯗꯟ꯭ꯔꯣ
ꯑꯪꯒꯩ ꯇꯥꯟꯅꯕ ꯂꯤꯟꯅꯨꯔꯝꯃꯤ
ꯏꯃꯨꯡ ꯍꯨꯔꯒ ꯁꯨꯅꯤꯡꯉꯦꯗ
ꯍ
ꯁꯦꯡꯕꯣ ꯏꯃꯝ ꯏꯃꯣꯝ ꯑꯣꯏꯔꯒꯀꯣ ꯇꯧꯅꯤꯡꯉꯥꯏ ꯂꯩꯇꯧꯤ ꯇ ꯑꯩꯅ ꯃꯥꯕꯨ ꯀꯔꯤ ꯇꯧꯕꯤꯈ꯭ꯔꯕ꯭ꯔꯣ
ꯀꯔꯝꯕ ꯃꯈꯜꯒꯤꯗꯤꯅꯣ
ꯑꯩꯁꯨ ꯀꯒꯦ ꯑꯗꯨꯕ ꯆꯥꯗꯤ ꯆꯥꯏ
ꯑꯦ ꯅꯪ ꯆꯥꯈ꯭ꯔꯕꯣ
ꯍꯣꯏ ꯍꯥꯎꯣꯏꯅ
ꯑꯩꯁꯨꯖꯥꯗꯔꯤ
ꯍꯨꯁꯥꯗꯕ꯭ꯔꯥ
ꯎ
ꯍꯦ ꯑꯗꯨꯕꯨ ꯑ ꯊꯣꯡꯕ ꯍꯇ꯭ꯔꯖꯤꯀꯣ ꯅꯪ ꯇꯨꯒ ꯆꯧꯅꯤ
ꯑꯗꯨ ꯀꯃꯥꯏꯅ ꯊꯣꯡꯉꯤꯅꯣꯕ ꯍꯧꯖꯤꯛꯀꯤ ꯃꯣꯏꯒꯤ ꯀꯩꯅꯣ ꯑ ꯇꯔꯃꯦꯔꯤꯛ ꯄꯥꯎꯗꯔꯗꯣ ꯍꯥꯞꯄ ꯌꯥꯗꯦ ꯍꯥꯏꯀꯣ
ꯑꯩ ꯈꯪꯗꯦꯟ ꯊ ꯑꯣꯏꯒꯤꯗꯤ ꯍꯥꯏꯕꯗꯤ ꯑ ꯂꯤꯟꯗꯣ ꯑꯩꯗꯤ ꯎ ꯃꯥ ꯍꯤꯡꯉꯥꯏꯗꯨꯗꯤ ꯑꯩꯗꯤ ꯑꯗꯨꯨꯝꯕꯗꯤ ꯌꯦꯡꯅꯤꯡꯗꯦꯕ ꯂꯤꯟꯒꯨꯝꯕꯗꯤ ꯍꯩꯅꯗꯦꯕ ꯏꯁꯥꯗꯣ ꯑꯗꯨꯒꯤ ꯍꯣꯡꯕꯒꯨꯝꯕꯗꯤ ꯁꯨꯛ ꯌꯦꯡ ꯌꯦꯡꯗꯕ ꯆꯥꯕ ꯆꯥꯕꯒꯨꯝꯕ ꯀꯥꯟꯗꯗꯤ ꯑꯗꯨꯈꯠꯇ ꯌꯥꯎꯔꯕ ꯕꯗꯤ ꯅꯆꯗꯤ
ꯍꯥꯠꯄꯗꯤ ꯐꯖ ꯌꯥꯝ ꯍꯥꯠꯈ꯭ꯔꯕꯅꯦ ꯑꯩꯈꯣꯏꯁꯤꯒꯣ ꯑꯗꯨꯕꯨ ꯑꯗꯨꯝ ꯈꯅꯔꯒ ꯂꯪꯊꯣꯛꯈ꯭ꯔꯦꯣ ꯑꯗꯨꯝ
ꯎ
ꯃꯃꯩꯒꯨꯝꯕꯗꯨꯣ ꯀꯛꯊꯠꯂꯒꯕꯣ
ꯎꯝ
ꯑꯗꯨꯝ ꯃꯤꯉꯣꯟꯗ ꯈꯔ ꯁꯥꯟꯅꯔꯒ ꯂꯛꯅꯔ ꯑꯗꯨꯝꯕ ꯑꯆꯧ ꯑꯆꯧꯗꯣ ꯍꯥꯏꯔꯈ꯭ꯔꯕꯅꯦ
ꯆꯧꯧꯕꯗꯗꯤ ꯍꯥꯎꯥꯎꯗ ꯑꯉ
ꯏꯕꯥꯅꯤ ꯉꯅ ꯊꯦꯡꯅꯗꯕꯁꯦ ꯌꯥꯝ ꯁꯨꯕꯣ
ꯑ ꯈꯪꯗꯦ ꯑꯩ ꯅꯪ ꯍꯧꯖꯤꯛ ꯑꯩꯅ ꯑꯩꯉꯣꯟ ꯅꯨꯄꯤꯤꯔꯁꯨ ꯑꯩ ꯌꯨꯝꯅ ꯆꯤꯟꯕ ꯉꯃꯦ ꯑꯩꯒꯤ ꯑꯪꯀꯜꯅ ꯊꯣꯡꯗ꯭ꯔꯦ ꯑꯩꯒꯤ ꯏꯄꯥ ꯅꯠꯇ꯭ꯔꯒ ꯑꯩꯒꯤ ꯑꯪꯀꯜꯅ ꯊꯣꯡꯕ꯭ꯔꯗꯤ ꯍꯥꯎꯇꯦꯕ ꯂꯤꯟꯗꯤ ꯃꯣꯏꯅ ꯊꯣꯡꯕ ꯍꯩꯌꯦꯕ
ꯃꯣꯏꯁꯦ ꯁꯝꯅ ꯍꯥꯏꯔꯕꯗ ꯟꯒꯤ ꯁꯥꯏꯟꯇꯤꯁ ꯄꯨꯝꯅꯤꯡꯅꯦꯕ
ꯍꯣꯏ ꯍꯗꯨ ꯀꯨꯝꯚꯥꯏ ꯇꯔ
ꯎꯝ ꯈꯔ ꯑꯦꯛꯁꯄꯤꯔꯤꯌꯦꯟꯁ ꯂꯩꯈ꯭ꯔꯕꯀꯣ
ꯑꯥ ꯑꯥ
ꯎꯝꯝ
ꯃꯣꯏꯗꯤ ꯃꯔꯣꯏ ꯃꯔꯥꯡ ꯑꯁꯤ ꯍꯥꯞꯄ ꯌꯥꯗꯦ ꯁꯤ ꯍꯥꯞꯄ ꯌꯥꯏ ꯑꯗꯨ ꯂꯣꯏꯅ ꯈꯪꯉꯦꯕ ꯑꯗꯨꯒ ꯂꯤꯟꯗꯤ ꯄꯥꯛ ꯀꯃꯥꯏ ꯍꯥꯏꯁꯤꯦ ꯑꯦꯚ꯭ꯔꯤꯇꯥꯏꯝ ꯆꯥꯗꯕꯅꯤꯅ ꯑꯩꯁꯨ ꯈꯪꯗꯦꯕꯀꯣ ꯅꯣ ꯑꯥꯏꯗꯤꯌꯥ
ꯎꯝ
ꯑ ꯁꯣꯛꯄ ꯁꯥꯒꯨꯝꯕꯗꯤ ꯊꯣꯡꯕ ꯐꯩ ꯑꯗꯨꯕꯨ ꯂꯤ ꯅꯦ ꯑꯥ ꯍꯥꯏꯗꯣꯏꯅꯨ
ꯑꯗꯨ ꯅꯪ ꯏꯁꯥ ꯃꯔꯛꯇ ꯈ꯭ꯋꯥꯏꯗꯒꯤ ꯍꯥꯎꯁꯤ ꯀꯩꯅꯣ
ꯍꯁꯥ
ꯑꯁ ꯑꯩꯗꯤ ꯆꯥꯗ
ꯑꯣ ꯅꯪꯁꯁꯗꯦ
ꯑꯩꯗꯤ ꯑꯩ ꯆꯥꯗꯕ ꯀꯨꯏꯔꯦ ꯑ ꯂꯥꯁ ꯏꯌꯥꯔ ꯗꯤꯁꯦꯝꯕꯔꯗꯣ
ꯎꯝ
ꯑꯗꯨ ꯀꯅꯤ ꯇꯧꯍ
ꯀꯔꯤꯒꯤ ꯆꯥꯗꯕ꯭ꯔꯥ ꯆꯥꯕ ꯌꯥꯗꯕꯒꯤꯔ
ꯑꯗꯨꯝ ꯆꯥꯔꯨꯒꯦꯅ ꯆꯥꯗ꯭ꯔꯕꯅꯤ
ꯑꯣ ꯑ ꯌꯣꯁ ꯃꯥꯗꯤ ꯍꯋꯥꯜꯦ
ꯆꯥꯕꯗꯤ ꯌꯥꯏꯗ ꯑꯩꯅ ꯑꯗꯨꯝ ꯑꯗꯨꯝ ꯆꯥꯔꯔꯣꯏꯒꯦꯔ ꯍꯥꯏꯅꯀꯣ
ꯎꯝ ꯍꯣꯏꯗ ꯎꯝ ꯎꯝ
ꯃꯗꯨ ꯍꯛꯆꯥꯡꯒꯤ ꯃꯔꯣꯛꯇꯅ ꯐꯔꯒ ꯌꯥꯝꯅ ꯇꯥꯏꯅꯤ
ꯑꯣ ꯭ꯟ ꯇ ꯍꯥꯏꯗ ꯇꯥꯏꯝ ꯆꯥꯕ ꯍꯕꯅ ꯗꯤ ꯊꯔ ꯃꯥ ꯈꯥꯏꯕ
ꯣꯏꯗ ꯑꯗꯣ ꯅꯣꯏ ꯅꯣꯏꯗꯤ ꯅꯣꯏ ꯑꯥ ꯂꯩꯅꯤ ꯑꯗꯨꯗ ꯂꯩꯕꯅꯤꯅ ꯆꯥꯅꯤꯡꯉꯝꯃꯤꯅꯤꯀꯣ
ꯍꯣꯏ
ꯎꯝ ꯆꯤꯅꯦ
ꯑ ꯏꯃꯥꯥꯟꯕꯥꯗ ꯅꯗꯤ ꯃꯗꯤꯔꯗ ꯑꯣ ꯐ ꯆꯣꯕ ꯆꯁꯦꯗ ꯆꯗꯦ
ꯀꯔꯝꯕ ꯅꯃꯥꯟꯅꯕꯅꯣ
ꯄꯥꯁꯃꯦ ꯃ ꯃꯥꯁꯨ ꯅꯣꯏꯒꯤ ꯅꯣꯏꯒꯤ ꯁꯥꯏꯠꯅꯦꯕꯒꯣ ꯑ ꯃꯥꯅ ꯍꯥꯏꯕ ꯏꯟꯚꯥꯏꯠ ꯇꯧꯔꯛꯄ ꯑꯣꯁꯥ ꯆꯥꯁꯦ ꯑꯗꯣ ꯑꯩꯁꯨ ꯑꯩꯗꯣ ꯅꯪꯕꯗꯧ ꯉꯥꯡꯗ꯭ꯔꯦ ꯑꯩꯗꯣ ꯃꯟꯗꯦꯗ ꯊꯕꯛ ꯄꯤꯨ ꯑꯗꯨꯦ
ꯅꯪ ꯉꯁꯤ ꯀꯌꯥꯔꯛ ꯁꯨꯔꯦ ꯇꯧꯕ
ꯎꯝ ꯑꯦ ꯅꯪꯅ ꯍꯂꯦ ꯉꯁꯤꯗꯤ
ꯑꯣ ꯑꯩꯅ ꯑꯍꯥꯟꯕ ꯇꯧꯔꯛꯄꯗꯣ
ꯑꯥ
ꯑꯗꯨꯕꯨ ꯁꯤ ꯂꯔꯣꯏꯅ ꯑꯃꯨꯛ ꯇꯧꯔꯔꯕꯣ
ꯑ ꯃꯨꯕꯨꯗꯧꯔꯣ ꯍꯥꯏꯕ꯭ꯔꯣ ꯍꯣꯏ ꯍꯣꯏ ꯀꯥꯏꯗꯦ ꯑ
ꯐꯤ ꯂꯩꯔꯤꯁꯨ ꯆꯨꯀꯦ ꯆꯧꯣ
ꯅꯠꯇ ꯁꯅ ꯔ ꯋꯥꯗꯨꯗ ꯂꯩ ꯂꯩꯕꯒꯨꯝ ꯇꯧꯕꯗꯨꯗ ꯑꯩꯅ ꯈꯪꯅꯤꯡꯗ꯭ꯔꯕ ꯑꯗꯨꯒꯤꯅꯤ
ꯍꯥꯥ
ꯅꯪ ꯁꯤ ꯏ ꯂꯩ ꯏ ꯅꯕꯦ ꯇ ꯏ
ꯅꯪꯅ ꯂꯩꯇꯗ ꯑꯩꯅ ꯍꯥꯏꯖ ꯏꯆꯤꯅ ꯕꯣꯏ ꯁꯥꯔꯦ ꯍꯥꯏꯅ
ꯑ
ꯁꯤꯒꯤ ꯁꯤꯒꯤ ꯋꯥꯔꯤ ꯁꯥꯟꯅꯕꯒꯤ ꯃꯇꯥꯡꯗ ꯍꯥꯏꯔꯛꯄ ꯑꯩꯅ ꯉꯁꯥꯏ ꯀꯩꯅꯣ ꯏꯁꯀ꯭ꯔꯤꯟ ꯁꯣꯠ ꯇꯧꯔ ꯊꯥꯈꯤꯕꯒꯣ
ꯑꯥ
ꯄꯣꯏꯟꯗꯣ ꯑꯁꯨꯛ ꯂꯥꯛꯑꯦ ꯑꯦꯍꯦ ꯅꯪꯗꯤ ꯀꯩꯅꯣ ꯍꯦꯛ ꯇꯧꯕꯒ ꯑꯁꯨꯛ ꯌꯥꯝ ꯐꯪꯉꯦ ꯈꯣꯠꯂꯦ ꯃꯥ ꯇꯧꯍꯜꯂꯦꯕꯉꯣꯟꯗ
ꯑꯦ ꯑꯩ ꯍꯣꯏ ꯑꯩꯅ ꯅꯩꯊꯠꯈ꯭ꯔꯕꯅꯤ ꯀꯔꯤꯝ ꯈꯜꯂꯕꯅꯤ ꯏꯆꯦ ꯁꯤꯒꯨꯝꯕꯕꯁꯤꯗꯤ
ꯑꯩꯅ ꯍꯥꯏꯗ꯭ꯔꯥ ꯅ ꯑꯗꯨ ꯑꯗꯨ ꯐꯪꯕꯗꯣ ꯌꯥꯝ ꯐꯔꯕꯅꯤ ꯍꯥꯏꯔ
ꯑꯗꯣ